ꯍꯜꯂꯣ ꯇꯑꯣ
ꯇꯥꯗ꯭ꯔꯣ ꯇꯥꯗ꯭ꯔꯣ ꯇꯥꯗ꯭ꯔꯣ
ꯍꯜꯂꯣ ꯍꯜꯂꯣ
ꯇ
ꯍ ꯇꯥꯕ
ꯇꯥꯏꯌꯦ ꯇꯥꯏ ꯍꯥꯏꯗꯤ ꯇꯥꯏ ꯅꯪ ꯇꯔꯨ
ꯃꯗꯁꯤ ꯎꯝ
ꯆꯔꯦ ꯆꯔꯦ
ꯍꯜꯂꯣ
ꯃꯊꯦꯟꯁꯦ
ꯀꯩ ꯃ ꯊꯤꯟ ꯆꯥꯔꯒꯦ
ꯀꯥꯡꯁꯣꯏ ꯆꯥꯏꯌꯦ ꯀꯥꯡꯁꯣꯏ ꯑꯅꯦ ꯀꯥꯡꯉꯧ ꯑꯅꯦ ꯉꯥ ꯑꯇꯥꯎꯕ ꯑꯃꯒ ꯅꯪ ꯆꯥꯕꯣ
ꯑꯣ ꯆꯔꯦ
ꯀꯩꯗꯤꯤꯟ ꯆꯥꯕ
ꯐꯝꯗꯅ ꯂꯩꯕ ꯐꯝꯗꯨꯅ ꯂꯩꯕ ꯄꯨꯀꯪꯕ ꯅ ꯅꯪ ꯇꯥꯈ꯭ꯔꯕ
ꯎꯝ ꯍꯥꯎꯕꯅꯤꯅꯦ
ꯃꯥꯏꯔꯦꯜ ꯊꯣꯡꯕ ꯇꯥꯔꯦ ꯑ
ꯋꯥ ꯀꯥꯥꯟ ꯇꯣꯡꯉꯣ
ꯊꯣꯡꯄꯗꯤ ꯑꯩꯈꯣꯏ ꯃꯥꯥꯟ ꯊꯣꯡꯉꯦ ꯍꯜꯂꯣ ꯆꯥꯕꯗꯤꯣ ꯑꯩꯈꯣꯏꯅ ꯑꯗꯨꯝ ꯆꯥꯔꯦ ꯊꯣꯡꯧꯕ ꯌꯥꯎꯔꯕꯅꯤꯅ ꯆꯥꯕ ꯌꯥꯎꯕꯤ ꯑꯗꯨꯒꯗꯤꯉꯥꯏꯇꯦꯅ
ꯐꯩꯅꯦ ꯑꯣ ꯁꯨꯝ ꯂꯩꯔꯤꯗꯕꯣ ꯄꯥꯡꯅꯩ ꯄꯥꯡꯅꯩ ꯄꯥꯡꯅꯩ ꯂꯩꯔꯦꯖꯥ ꯊꯣꯛꯣꯛꯄ ꯑꯝꯨ ꯂꯩꯇꯦ ꯉ ꯍꯧꯔꯦꯅꯦ
ꯑꯦ ꯑꯩꯒꯤ ꯋꯥꯛꯁꯣꯞ ꯍꯥꯡꯕꯗꯣ
ꯎꯝ
ꯇꯥꯕ꯭ꯔꯣ ꯑꯩꯒꯤ ꯋꯥ ꯁꯣꯃ ꯑꯇ ꯑ ꯑꯩꯒꯤ ꯀꯥꯔ ꯀꯥꯔꯒꯤꯁꯨ ꯌꯥꯎꯔꯦ ꯑꯗꯗꯒꯤꯩ ꯒꯥꯔꯤ ꯃꯆꯥꯒꯤꯁꯨ ꯌꯥꯎꯔꯦꯗꯅ ꯑꯗꯨꯗ ꯑꯗꯨꯗ ꯑꯣꯏꯅ ꯊꯕꯛ ꯇꯧꯃꯤꯟꯅꯔꯁꯤꯔꯣ ꯃꯤ
ꯑ ꯌꯥꯝ ꯊꯤ ꯌꯥꯏꯅꯦ ꯑꯗꯨꯗꯤ
ꯎꯝ ꯑꯗꯨꯝ ꯃꯤ ꯉꯒꯥꯔꯤ ꯐꯣꯇꯣ ꯐ ꯐꯖꯅ ꯑꯗꯨꯝ ꯆꯪꯉꯕ ꯒꯥꯔꯤ ꯈꯣꯠꯄꯅꯦ ꯒꯥꯔꯤ ꯁꯦꯝꯕꯅꯦ ꯑꯉꯥꯡ ꯍꯟꯇꯛ ꯀꯩ ꯇꯧꯕꯅꯦ ꯑꯅꯤ ꯌꯥꯎꯕꯅꯦꯕ ꯁꯨꯝ ꯑꯩꯔꯣꯝꯗꯒꯤ ꯑ ꯅꯣꯡꯄꯣꯛ ꯁꯔꯨꯝꯝꯗꯒꯤ ꯑꯗꯣ ꯃꯣꯏꯁꯨ ꯑꯗꯨꯝ ꯍꯧꯖꯤꯛ ꯑꯩꯈꯣꯏꯅ ꯑꯗꯨꯝ ꯇꯥꯛꯄꯤꯌꯦꯕ ꯃꯥꯁ ꯃꯥꯥꯏ ꯂꯧꯕ ꯇ ꯈꯣꯠꯀꯂꯅꯤ ꯈꯟꯗꯕ ꯈꯣꯠꯇꯕ ꯌꯥꯎꯕ ꯃꯌꯥꯝꯗꯣ ꯑꯩꯈꯣꯏꯅ ꯁꯨꯝ ꯇꯥꯛꯄꯥ ꯍꯥꯏꯇꯥꯔꯦ
ꯑꯣ
ꯍꯧꯖꯤꯛ ꯑꯗꯨꯝ ꯗꯨꯀꯥꯟꯁꯦ ꯑꯅꯤ ꯁꯨꯏꯌꯦꯕ ꯑꯩꯒꯤ
ꯑꯥ ꯑꯥ
ꯗꯨꯀꯥꯟꯗꯣ ꯑꯅꯤ ꯁꯨꯕꯅꯤꯅ ꯑꯃꯅ ꯀꯩꯒꯤ ꯂꯩꯒꯦ ꯀꯥꯔ ꯃꯌꯥꯝ ꯀꯥꯔ ꯑꯦꯁꯁꯔꯤ ꯀꯩ ꯇꯧꯅꯕ ꯈꯣꯠꯅꯕ ꯑꯗꯩꯗꯒꯤ ꯃꯅꯨꯡ ꯀꯩꯀꯩ ꯑꯗꯨꯝ ꯂꯩꯗꯅ ꯑꯗꯨꯝ ꯏꯟꯖꯤꯟ ꯀꯩꯒꯩ ꯊꯥꯡ ꯀꯣ ꯅꯕꯨ ꯑꯣꯏꯈ꯭ꯔꯦꯕ ꯑꯗꯨꯒ ꯁꯣꯝꯒꯤ ꯒꯥꯔꯤ ꯃꯆꯥꯒꯤꯗꯨꯅ ꯑꯗꯨꯝ ꯑꯩꯈꯣꯏꯒꯤ ꯇꯌꯥꯔ ꯅꯨꯡ ꯌꯥꯔ ꯈꯣꯠꯄꯒꯤ ꯈꯣꯠꯄꯒꯤ ꯑꯗꯩꯗꯤ ꯑꯗꯨꯝ ꯁꯦꯝꯕꯁꯨ ꯑꯗꯨꯝ ꯂꯥꯛꯑꯦꯕ ꯑꯗꯨꯝ ꯁꯦꯝꯍꯟꯕ ꯍꯥꯏꯇꯥꯔꯦ ꯑꯉꯥꯡꯉꯩꯗ ꯑꯗꯣ ꯑꯗꯨꯃꯥꯏꯅ ꯇꯧꯕꯅꯦ ꯑꯗꯣ ꯃꯤ ꯋꯥꯠꯇꯅ ꯂꯩꯔꯦꯅꯦ ꯊꯕꯛ ꯁꯪꯉꯒꯗꯤ
ꯌꯥꯏꯅꯤ ꯌꯥꯏꯅꯤ ꯑꯩꯁꯨ ꯌꯥꯝ ꯀꯟꯅ ꯅꯣꯂꯦꯖꯄꯨꯗꯤ ꯂꯩꯇꯦ ꯑꯗꯨꯏꯁꯨ ꯈꯔ ꯈꯔ ꯈꯤꯇꯪꯗꯤ ꯈꯪꯉꯦ ꯑꯗꯨꯝ ꯌꯥꯎꯁꯜꯂꯒ ꯍꯌꯦꯡ ꯏꯇꯥꯎꯅ ꯈꯔ ꯇꯥꯛꯇꯣꯛ ꯇꯥꯛꯁꯤꯟ ꯇꯧꯔꯒ ꯑꯗꯨꯝ ꯃꯦꯟꯊꯣꯛ ꯃꯦꯟꯁꯤꯟ ꯇꯧꯁꯤꯅꯦ ꯑꯩꯁꯨ ꯌꯥꯎꯅꯤꯡ ꯌꯥꯎꯒꯦꯅꯦ ꯐ꯭ꯔꯤꯗ ꯁꯨꯝ ꯂꯩ ꯂꯩꯔꯦ
ꯎꯝ ꯌꯥꯏꯌꯦꯦ ꯑ ꯀꯩꯁꯨ ꯅꯣꯡ ꯀꯩ ꯀꯥ ꯍꯦꯟꯅꯆ ꯀꯩ ꯍꯥꯏꯗꯤ ꯅꯣꯡꯃꯗ ꯑꯗꯨꯝ ꯀꯥ ꯍꯦꯟꯅ ꯊꯕꯛ ꯀꯟꯅ ꯁꯨꯕꯃꯛꯇꯤ ꯅꯠꯇꯦꯕꯀꯣ ꯑ ꯉꯥꯡꯗꯨꯇ ꯁꯨꯝ ꯀꯩ ꯇꯧꯕꯒꯤ ꯈꯣꯠꯄꯒꯤ ꯑꯩꯈꯣꯏꯅ ꯍꯥꯏꯗꯤ ꯊꯥ ꯑꯃꯗ ꯂꯨꯄꯥ ꯂꯤꯁꯤꯡ ꯅꯤꯄꯥꯜꯒꯨꯝꯕ ꯑꯗꯨꯝ ꯈꯔ ꯅꯣꯡꯃꯒꯤ ꯑꯗꯨꯝ ꯃꯣꯏ ꯈꯨꯁꯥꯁꯨ ꯑꯗꯨꯝ ꯄꯤꯌꯦꯕ ꯆꯥꯛ ꯎꯝ ꯊꯣꯡꯕ ꯈꯣꯠꯄ ꯑꯗꯨꯝ ꯑꯩꯈꯣꯏꯅ ꯆꯦꯡ ꯆꯥꯛ ꯑꯗꯨꯝ ꯄꯤꯔꯛꯑꯦ ꯃꯣꯏ ꯂꯥꯛꯑꯕꯅꯤꯅꯀꯣ ꯑꯗꯣ ꯑꯣꯏꯖꯨ ꯊꯥ ꯑꯃꯗ ꯂꯨꯄꯥ ꯂꯤꯁꯤꯡ ꯅꯤꯄꯥꯜ ꯅꯤꯄꯥꯜꯅꯤ ꯄꯤꯕ ꯍꯥꯏꯇꯥꯔꯦ
ꯑꯣ ꯌꯥꯏꯅꯦ ꯑꯗꯨꯅꯦ
ꯑꯥ
ꯑ ꯃꯣꯏ ꯍꯧꯖꯤꯛꯀꯥꯟꯒꯤ ꯄꯤ ꯄꯤ ꯑꯦꯝ ꯅꯅꯥꯄꯤꯒꯗꯣ ꯇꯧꯕ꯭ꯔꯣ ꯂꯩꯕ꯭ꯔꯣ ꯅꯪꯒꯤꯕꯣ
ꯑꯗꯨ ꯑꯗꯨꯗꯤ ꯇꯧ ꯊꯝꯗ꯭ꯔꯤꯌꯦ ꯀꯩꯅꯣ ꯑ ꯑꯗꯨꯨꯝꯝꯕꯗꯣ ꯍꯥꯡꯇꯣꯛꯀꯦꯗꯤ ꯈꯟꯕꯅꯦꯕꯀꯣ
ꯎꯝ
ꯄꯩꯁꯥꯁꯦ ꯍꯧꯖꯤꯛꯀꯥꯟꯖꯦ ꯌꯥꯝ ꯀꯧꯔꯤꯕ ꯍꯥꯏꯇꯥꯔꯦ ꯑꯃꯕꯨ ꯍꯧꯖꯤꯛ ꯗꯨꯀꯥꯟꯃꯤ ꯍꯥꯡꯖꯜꯂꯨꯕꯒꯤ ꯃꯣꯏ ꯗꯤꯕꯣꯆꯤꯠ ꯀꯩ ꯀꯩ ꯇꯧꯕꯗꯣ ꯄꯩꯁꯥ ꯌꯥꯝ ꯆꯥꯎꯋꯦꯕ
ꯑꯣ ꯀꯥꯏ ꯖꯒꯥꯗ ꯇꯧꯏꯅꯣ ꯅꯪꯒꯤꯖꯦ
ꯑꯩꯒꯤꯖꯦ ꯑꯥ ꯑꯩꯈꯣꯏ ꯃꯅꯥꯛꯇꯅꯤ ꯈꯣꯏ ꯕꯥꯖꯥꯔꯒꯤꯗꯨꯗ
ꯑꯝ ꯅꯣꯏ ꯑꯗꯣꯝ ꯅꯥꯀꯜꯂꯣꯝꯗꯗꯤ ꯄꯤ ꯄꯤ ꯑꯦꯐ ꯅꯞꯄꯗꯤ ꯄꯥꯛ ꯂꯩꯔꯝꯃꯣꯏꯅꯦ ꯑꯗꯨꯝꯕꯗꯣ ꯊꯝꯖꯜꯂꯗꯤ
ꯌꯥꯏꯌꯦ ꯅꯪ ꯅꯕꯨ ꯅꯪ ꯍꯩꯔꯗꯤ ꯗꯨꯀꯥꯟ ꯑꯃ ꯍꯥꯡ ꯍꯥꯡꯉꯥꯒ ꯂꯩꯔꯤꯕꯀꯣ ꯍꯧꯖꯤꯛ
ꯑꯥ
ꯑꯥ ꯅꯪꯅ ꯑꯗꯨꯝ ꯅꯥꯀꯟꯗꯨꯗ ꯐꯖꯅ ꯇꯧꯔꯒꯁꯨ ꯑꯗꯨꯝ ꯌꯥꯅꯤꯌꯦ
ꯑꯦ ꯑꯗꯨꯗꯤ ꯑꯩ ꯑꯝꯇ ꯈꯜꯂꯛꯈꯤꯒꯦꯅꯦ ꯑꯩꯖꯦ ꯑꯗꯨꯒꯨꯝꯕꯃꯗꯤ ꯑꯗꯨꯝ ꯍꯥꯡꯗꯤ ꯍꯥꯡꯅꯤꯡꯉꯤꯕꯅꯦꯕ ꯇꯧꯔꯤꯁꯦ ꯐ꯭ꯔꯤ ꯁꯨꯝ ꯂꯩꯗꯣꯏ ꯁꯔꯨꯛꯄꯨꯗꯤ ꯍꯥꯏꯗꯤ ꯍꯧꯖꯤꯛꯀꯥꯟꯖꯤꯗꯤ ꯒꯥꯔꯤꯖꯤꯡꯗꯣ ꯂꯣꯏ ꯍꯟꯅ ꯂꯣꯏ ꯊꯝꯅꯩꯗꯅꯀꯣ ꯄꯤ ꯄꯤ ꯑꯦꯐ ꯂꯣꯏ ꯅꯥꯞꯅꯔꯕꯅꯦ ꯍꯧꯖꯤꯛꯀꯥꯟꯁꯤꯗꯤ ꯑꯗꯨꯗꯨꯅ ꯑꯗꯨꯝ ꯑꯗꯨꯋꯥꯏꯗ ꯑꯗꯨꯋꯥꯏꯗ ꯍꯥꯡꯕꯗ ꯑꯗꯨꯝ ꯅꯞꯄ ꯃꯤ ꯑꯗꯨꯝ ꯂꯥꯛꯀꯅꯤ ꯅꯣꯏ ꯑꯗꯨꯋꯥꯏ ꯃꯤ ꯑꯗꯨꯝ ꯇꯥꯏ
ꯑꯥ
ꯗꯒꯤ ꯑ ꯍꯧꯖꯤꯛꯇꯤ ꯅꯣꯏꯗꯋꯥꯏꯗꯣ ꯑꯝꯇ ꯂꯩꯇꯅꯤꯅ ꯀꯩꯅꯣ ꯕꯖꯥꯔꯗ ꯂꯣꯏ ꯍꯥꯏꯒꯠꯂꯒ ꯅꯞꯅꯔꯝꯒꯅꯤꯕ
ꯑꯥ
ꯂꯝꯕꯤ ꯀꯩꯀꯥ ꯈꯨꯗꯣꯡ ꯆꯥꯗꯣꯕ ꯈꯣꯠꯇꯕ ꯇꯧꯗꯨꯅ ꯅꯞꯅꯤꯡꯉꯥꯁꯨ ꯅꯞꯄ ꯐꯪꯗꯕ ꯃꯌꯥꯝꯖꯨ ꯂꯩꯗꯣꯔꯤꯕꯅꯤꯗꯣ ꯑꯣꯏꯔꯝꯗꯔꯨꯝꯅꯦ ꯑꯗꯨꯅ ꯑꯗꯨꯝꯕ ꯈꯤꯇꯪꯗꯤ ꯍꯥꯡꯇꯣꯛꯅꯤꯡꯕ ꯑꯩꯁꯨ ꯋꯥꯈꯟꯕꯨꯗꯤ ꯈꯟꯕ ꯀꯨꯏꯔꯕꯅꯦ ꯑꯩꯅ ꯃꯐꯝ ꯖꯒꯥꯗꯨꯁꯨ ꯆꯥꯗꯕꯖꯤꯗꯀꯣ ꯍꯣꯏ ꯑꯗꯣꯟ ꯅꯀꯥꯟꯗꯗꯤ ꯀꯔꯤ ꯇꯧꯔꯨꯅꯤ
ꯃꯥꯟꯅꯦ
ꯈꯪꯗꯦꯗ ꯇꯧꯔꯤ ꯍꯧꯖꯤꯛꯀꯥꯟꯖꯤ ꯄꯩꯁꯥ ꯇꯥꯟꯕꯅ ꯃꯔꯣꯟ ꯑꯃ ꯋꯥꯔꯤꯕ
ꯑꯁꯦꯡꯕ
ꯄꯩꯁꯥꯅ ꯂꯣꯏꯁꯤꯟꯕ ꯀꯨꯏꯍꯧꯗꯦ ꯃꯤꯀꯨꯞꯄ ꯐꯥꯍꯧꯗꯦ ꯉꯥꯛꯇꯪ ꯁ꯭ꯋꯥꯏ ꯂꯥꯎ ꯃꯥ
ꯑꯗꯨꯅꯦ ꯍꯧꯖꯤꯛ ꯄꯥꯈꯥꯪ ꯑꯣꯏꯕꯒꯤꯀꯣ ꯈꯔ ꯑꯗꯨꯝ ꯉꯥꯎꯊꯣꯛ ꯆꯥꯊꯣꯛꯄ ꯑꯗꯨꯝ ꯂꯣꯏꯒꯤꯑꯦꯕ ꯑꯗꯨꯝ ꯈꯔ ꯑꯗꯨꯝ ꯇꯥ ꯈꯔ ꯂꯦꯝꯕꯗꯨꯅ ꯑꯗꯨꯝ ꯐꯦꯃꯤꯂꯤ
ꯑ ꯅꯨꯄꯤ ꯑꯉꯥꯡꯒ ꯊꯤꯖꯤꯜꯂꯗꯤ ꯏꯕꯣ ꯄꯩꯁꯥ ꯁꯨꯀꯣꯟ ꯀꯅꯔ ꯑꯣꯏ
ꯍꯥꯍꯥ
ꯀꯣꯛ ꯉꯥꯎꯗꯨꯅꯤ
ꯎꯝ ꯑꯩꯈꯣꯏꯒꯤ ꯅꯪꯅ ꯍꯧꯖꯤꯛ ꯅꯞꯄ ꯈꯣꯠꯄꯒꯤ ꯍꯥꯏꯕꯗꯣ ꯐꯖꯅ ꯑꯗꯨꯝ ꯑꯩꯈꯣꯏ ꯁꯤꯒꯤ ꯑꯩꯈꯣꯏ ꯌꯨꯝꯒꯤ ꯅꯥꯀꯟ ꯕꯖꯥ ꯑꯩꯈꯣꯏꯅ b ꯇꯧꯕꯅꯤꯗ ꯑꯩꯈꯣꯏꯒꯤ ꯌꯨꯝꯒꯤ ꯅꯥ ꯅꯥꯀꯟꯗꯒꯤ ꯑꯉꯥ ꯑꯃꯅ ꯃꯣꯏ ꯑꯁꯤꯒꯤ ꯀꯩꯗꯤ ꯌꯥꯎꯔꯤ ꯑꯥ ꯁꯣꯔꯣꯛꯀꯤ ꯑꯗꯨꯒꯤ ꯅꯥꯀꯟꯗꯨꯗ ꯍꯥꯏꯇꯥꯔꯦ ꯌꯥꯝ ꯃꯆꯥ ꯑꯣꯏꯅ ꯍꯥꯡꯕꯅꯦꯕ ꯃꯣꯏꯗꯤ
ꯑꯥ
ꯆꯥ ꯑꯣꯏꯅ ꯍꯥꯡꯕꯁꯦ ꯑꯗꯨꯝ ꯃꯤ ꯐꯖꯅ ꯆꯪꯉꯦꯕ
ꯑꯥ
ꯔꯥꯅꯤ ꯃꯁ ꯆꯥꯒꯤꯁꯨ ꯅꯞꯄꯤꯅꯦꯍꯦ ꯃꯣꯏꯗꯣ ꯃꯁ ꯃꯁꯥꯅ ꯅꯞꯁꯟ ꯂꯣꯏ ꯌꯥꯎꯏꯅꯦ ꯑꯩ ꯁꯨꯝ ꯎꯔꯤꯅꯦꯕꯀꯣ ꯁꯣꯔꯣꯛꯇꯒ ꯊꯣꯛꯎ ꯀꯥꯟꯗꯒ ꯑꯗꯒꯤ ꯅꯣꯏ ꯑꯅꯝꯕꯅ ꯅꯞꯄꯤꯁꯦ ꯃꯣꯏ ꯑꯗꯨ ꯂꯥꯛꯄꯁꯦ ꯑꯩꯈꯣꯏ ꯗꯤꯝꯄꯔꯒꯨꯝꯕꯁꯦ ꯐꯖꯅ ꯅꯞꯄꯦ ꯗꯤꯝꯄꯔꯒꯤ ꯃꯃꯥꯡ ꯗꯦꯀꯣꯔꯦꯁꯟꯒꯁꯦ ꯑꯗꯨꯝ ꯄꯪꯇꯧ ꯇꯧꯁꯜꯂꯤ ꯀꯩ ꯑꯩꯈꯣꯏꯒꯤ ꯖꯦꯕ꯭ꯔꯥꯒꯤ ꯀꯂꯔꯒꯗꯣ ꯗꯨꯝ ꯌꯦꯛꯑꯦꯕ ꯃꯣꯏ
ꯑꯣ
ꯑꯥ ꯑꯗꯨꯅꯤ ꯑꯗꯣ ꯑꯩꯈꯣꯏ ꯁ꯭ꯋꯥꯏꯗ ꯐꯖꯅ ꯆꯥꯎꯅ ꯂꯩꯔꯒꯗꯤ ꯒꯥꯔꯤꯆꯧꯕꯁꯨ ꯑꯗꯨꯝ ꯆꯪꯉꯛꯑꯒꯀꯣ ꯄꯁꯥ ꯇꯥꯟꯕ ꯌꯥꯕꯖꯥꯠꯅꯤꯗ ꯃꯥꯁꯨ ꯎꯝ
ꯗ ꯇꯧꯔꯤꯁꯦ ꯉꯥꯎꯔꯦ ꯄꯨꯡꯉꯥꯎ ꯉꯥꯎꯔꯦ
ꯑ
ꯀꯣꯛ ꯇꯨꯝ ꯁꯥꯏ
ꯎꯝ
ꯀꯃꯥꯏ ꯀꯃꯥꯏꯅ ꯂꯩꯔꯤꯒꯦ ꯅꯪꯕꯣ ꯗꯨꯀꯥꯟ ꯈꯔ ꯑꯗꯨꯝ ꯇꯧꯔ ꯂꯩꯔꯕ꯭ꯔꯣ? ꯀꯃꯥꯏꯅ
ꯍꯣ ꯚꯥꯏ ꯑꯗꯨꯃꯥꯏꯅ ꯈꯔ ꯊꯣꯛ ꯑꯗꯒꯤ ꯑꯁ ꯑꯩꯃꯛꯀꯤ ꯅꯠꯇꯕꯅꯤꯅ ꯍꯥꯏꯗꯤ ꯑꯩꯈꯣꯏ ꯄꯥ ꯍꯣꯏ ꯂꯩꯕꯅꯤꯅꯀꯣ꯫ ꯑꯈꯣꯏ ꯄꯥ ꯍꯣꯏ ꯅ ꯑꯗꯨꯝ ꯇꯧꯕꯅꯤꯅ ꯑꯩꯗꯤ ꯑꯗꯨꯝ ꯂꯩꯔꯤꯁꯤꯅꯦ ꯑꯗꯨꯝ ꯈꯔ ꯗꯨꯀꯥꯟ ꯈꯔ ꯊꯣꯛ ꯑꯗꯒꯤ ꯌꯨꯝꯗ ꯈꯔ ꯂꯩ ꯑꯗꯨꯃꯥꯏ ꯂꯩꯔꯦꯅꯦ꯫ ꯊꯣꯏꯗꯣꯛꯄ ꯊꯕꯛ ꯏꯡꯒꯥꯡ ꯑꯃꯨꯛ ꯁꯨꯗ꯭ꯔꯦꯕ꯫
ꯑꯣ
ꯑꯗꯨꯅꯤ ꯅꯣꯏꯁꯨ ꯄꯨꯟꯗꯕ ꯀꯨꯏꯔꯦ
ꯄꯨꯅꯗꯕ ꯀꯨꯏꯔꯦ ꯑꯝꯇꯡ ꯄꯨꯜꯂꯗꯤ ꯐꯒꯗꯕꯅꯤ ꯇꯥꯥꯎꯔꯤꯖꯦ ꯉꯅꯥ ꯑꯩꯈꯣꯏ ꯀꯥꯡꯒꯨꯖꯨ ꯋꯥꯔꯤ ꯁꯥꯟꯅꯔꯝꯃꯦ
ꯑ ꯑꯥ
ꯀꯨꯏꯔꯦ ꯇꯧꯔꯛꯇꯕꯅ ꯊꯥꯏꯅ ꯑꯩꯈꯣꯏꯅ ꯀꯣꯏ ꯆꯠꯂꯨ ꯃꯌꯥꯝꯗꯨ ꯂꯣꯏꯅ ꯋꯥꯔꯤ ꯂꯤꯔꯦ ꯀꯌꯥꯗꯤ ꯅꯨꯡꯁꯤꯒ꯭ꯔꯦ
ꯑꯣ ꯑꯠꯁ ꯥ ꯀꯅꯥ ꯀꯅꯥ ꯃꯣꯏ ꯅꯣꯏ ꯃꯤ ꯀꯌꯥ ꯄꯨꯂꯤ ꯅꯣ
ꯄꯨꯟꯕ ꯅꯠꯇꯦꯍꯦ ꯐꯣꯟ ꯋꯥꯔꯤ ꯇꯧꯔꯛꯑꯝꯕꯅꯤꯗ
ꯑꯣ ꯋꯥꯔꯤ ꯇꯧꯔꯝꯃꯅꯦꯕ
ꯎꯝ
ꯍꯣꯏ ꯂꯣꯏ ꯅꯨꯡꯉꯥꯏꯔꯤ ꯍꯥꯏꯕ꯭ꯔꯥ ꯀꯃꯥꯏꯅ ꯍꯥꯏꯒꯦ
ꯅꯨꯡꯉꯥꯏꯔꯤꯌꯦ ꯄꯨꯟꯗꯕ ꯀꯨꯏꯔꯦ ꯑꯝꯇ ꯄꯨꯟꯁꯤ ꯇꯧꯔꯛꯑꯝꯕꯅꯦ
ꯑꯣ
ꯑꯩ ꯑꯃꯇꯪ ꯁꯤꯜꯂꯛ ꯀꯦ ꯍꯧꯖꯤꯛ ꯈꯤꯇꯪ ꯐꯥꯔꯛ ꯇꯥꯔꯤ ꯄꯩꯁꯥ ꯅꯨꯡꯁꯥꯁꯦꯅ ꯍꯥꯏꯒꯤꯕꯅꯤ ꯃꯌꯥꯝ ꯑꯊꯨꯕꯤꯗ ꯆꯠꯅꯕ ꯄ꯭ꯂꯥꯟ ꯑꯝꯇꯗꯤ ꯁꯤꯟꯖꯤ꯫ ꯑ ꯀꯨꯏ ꯔꯦꯕ ꯄꯨꯨꯟꯗꯕꯀꯣ ꯑꯗꯨ ꯗꯨꯅ ꯄ꯭ꯂꯥꯟ ꯑꯝꯇꯪ ꯁꯤꯟꯖꯜꯂꯒ ꯀꯅꯥ ꯀꯅꯥ ꯁꯪꯅꯔꯤꯒꯦꯗꯣ ꯍꯪꯉꯒ ꯑꯝꯇꯪ ꯄꯨꯜꯂꯨꯖꯤ
ꯍꫭ ꯍꫭ ꯍꫭ
ꯑꯃ ꯐꯖꯅ ꯆꯠꯂꯨꯔꯒ
ꯕꯥꯏ ꯐꯔꯦ ꯐꯔꯦ ꯑꯗꯨꯗꯤ ꯀꯣ
ꯍꫭ ꯍꯣ ꯍꯣꯏ ꯊꯝꯃꫭ ꯊꯝꯃꫭ